ꯍꯂꯣ ꯍꯜꯂꯣ ꯏꯇꯥꯎ ꯇꯥꯕ꯭ꯔꯣ
ꯇꯥꯏꯌꯦ ꯇꯌꯦ
ꯑꯣ ꯅꯪꯒꯤꯁꯦ ꯑꯗꯨꯝ ꯄꯤꯛ ꯏꯀꯣ ꯁꯥꯎꯟꯁꯦ ꯌꯥꯗꯦ ꯑꯗꯣ ꯍꯧꯖꯤꯛꯄꯨꯗꯤ ꯑꯗꯨꯝ ꯈꯔ ꯈꯔ ꯇꯥꯔꯦ ꯏꯇꯥꯎ ꯀꯔꯤ ꯇꯧꯔꯤꯒꯦ
ꯆꯥꯛ ꯊꯣꯡꯉꯤꯌꯦ ꯆꯥꯛ ꯊꯣꯡꯅꯔꯤꯌꯦ ꯆꯥꯛ ꯊꯣꯡ ꯆꯥꯛ ꯊꯣꯡꯔꯤꯌꯦ ꯑꯥꯎ ꯇꯥꯏꯌꯦ ꯎꯝ
ꯀꯔꯤ ꯏꯟꯁꯥꯡ ꯊꯣꯡꯉꯅꯣ
ꯎ ꯍꯋꯥꯏ ꯃꯅꯥ ꯊꯣꯡꯒꯗ꯭ꯔꯥ ꯈꯜꯂꯤ
ꯍꯋꯥꯏ ꯃꯅꯥ
ꯑꯥꯎ
ꯍꯋꯥꯏ ꯃꯅꯥꯁꯦ ꯀꯔꯤ ꯀꯔꯤꯒ ꯊꯣꯡꯉꯤꯅꯣ ꯍꯋꯥꯏ ꯃꯅꯥꯁꯦ ꯑꯩꯗꯤ ꯑꯩꯈꯣꯏꯗꯤ ꯄꯥꯛꯅ ꯆꯥꯗꯤ ꯍꯋꯥꯏ ꯃꯅꯥ ꯊꯣꯡꯉꯒ ꯑꯩꯗꯤ ꯆꯥꯗꯌꯦ ꯑꯃꯨꯛ ꯃꯊꯪꯗꯤ ꯆꯥꯈ꯭ꯔꯦ ꯑꯩꯒꯤ ꯃꯔꯨꯞꯀꯤ ꯃꯌꯨꯝꯗ ꯍꯥꯏꯗꯤ ꯃꯣꯏꯅ ꯍꯋꯥꯏ ꯃꯅꯥ ꯊꯣꯡꯕ ꯅꯨꯃꯤꯠꯇꯨꯗꯤ ꯌꯥꯝ ꯍꯥꯎꯋꯦ ꯉꯥ ꯑꯩꯈꯣꯏꯒꯤ ꯉꯥ ꯑꯔꯤꯕ ꯑꯩ ꯍꯥꯏ ꯂꯦꯠ ꯍꯥꯥꯟ ꯊꯗ꯭ꯔꯤ
ꯎꯝ ꯑꯗꯨꯝ ꯍꯥꯏꯥꯏꯅ ꯑꯗꯨ ꯊꯣꯡꯉꯅꯤ ꯆꯥꯅꯩꯌꯦ ꯑꯗꯨꯒ ꯌꯥꯝ ꯆꯝꯅꯀꯣ
ꯃꯅꯥ ꯊꯣꯡꯕꯁꯦ
ꯍꯣꯏ ꯄꯥꯛ ꯆꯥꯅꯗꯕꯅꯦ ꯑꯁꯤ ꯇꯝꯗ ꯂꯩꯕ ꯃꯤꯁꯤꯡꯁꯦ
ꯑꯩꯅ ꯆꯥꯗꯧꯔꯤꯕꯁꯤꯗꯤ ꯌꯥꯝ ꯆꯝꯅ ꯆꯥꯅꯤꯅ ꯀꯩ ꯍꯥꯏꯅꯤ ꯐꯨꯠꯂꯒ ꯆꯥꯕꯒꯤ ꯇꯥꯏꯞ ꯆꯥꯗꯣꯏꯅꯦ ꯎꯝ
ꯄꯔꯃꯅꯥꯒ ꯂꯩꯩꯍꯤꯒ ꯒꯥ ꯆꯥꯛꯀꯥ
ꯇꯌꯦ
ꯍꯋꯥꯏ ꯃꯅꯥꯒ ꯆꯥꯛ ꯊꯣꯡꯉꯦ ꯑꯗꯨꯒ ꯆꯥꯛ ꯑꯃ ꯊꯣꯡꯉꯦ ꯑꯗꯨꯒ ꯀꯔꯤ ꯑꯇꯣꯞꯄꯗꯤ
ꯌꯦꯔꯨꯝ ꯍꯧꯔꯒ ꯆꯥꯗꯔ
ꯠꯇꯣꯃꯦꯣ
ꯑꯗꯨ ꯂꯧꯣꯏꯔꯦ ꯌꯦꯨꯝ ꯌꯦꯔꯨꯝ ꯌꯦꯔꯨꯝ ꯉꯧꯔꯒ ꯆꯥꯔꯨꯔꯅꯦꯕ
ꯅꯪ ꯅꯪ ꯅꯪꯒꯤ ꯀꯩꯅꯣꯁꯦ ꯅꯪꯗꯣ ꯈꯔ ꯀꯟꯅ ꯉꯥꯡꯉꯣ ꯇꯥꯕ ꯈꯤꯇꯪ ꯋꯥꯠꯂꯦ
ꯅꯪꯗꯤ ꯀꯩ ꯌꯦꯟꯁꯥꯡ ꯆꯥꯗꯣꯏꯅꯣ
ꯑꯩ ꯀꯩꯗꯧꯅꯤ ꯍꯥꯏꯔꯣ
ꯀꯩ ꯌꯦꯟꯁꯥꯡ ꯆꯥꯗꯣꯏꯅꯣꯕ ꯅꯪꯗꯤ
ꯑ ꯇꯗꯦ ꯅꯣ ꯎꯝꯨꯡ ꯊꯔꯛꯏ ꯐꯨꯠꯄ ꯑꯣꯏꯈ꯭ꯔꯦ ꯑꯗꯨꯒ ꯍꯧꯖꯤꯛ ꯑꯩ ꯂꯐꯨ ꯊꯔꯣ ꯑꯗꯨ ꯏꯔꯣꯟꯕꯒꯤ ꯐꯨꯠꯄ ꯂꯣꯏꯔ ꯃꯇꯨꯡꯗ ꯑꯃꯨꯛ ꯀꯩꯅꯣ ꯆꯥꯛ ꯑꯃꯨꯛ ꯊꯣꯡꯒꯠꯂꯤ ꯏꯔꯣꯜꯂꯅꯤ ꯉꯥꯏꯍꯥꯛ ꯉꯥꯏꯍꯛ ꯂꯩꯔꯒꯥ ꯑꯗꯥ ꯃꯥꯛꯁꯦꯨ ꯃꯨꯜꯂꯛꯄꯗꯒꯤꯗꯤ ꯑꯗꯨꯝ ꯃꯩ ꯃꯨꯠꯊꯠꯂꯅꯤ ꯑꯗꯨꯒ ꯏꯔꯣꯟ ꯊꯣꯛ ꯑꯒ ꯆꯊꯣꯛ ꯑꯅꯤ
ꯑꯗꯨ ꯏꯔꯣꯟꯕꯗ ꯕꯣꯔꯥ ꯑꯃ ꯍꯧꯔꯒ ꯆꯥꯎꯕ ꯌꯥꯗ꯭ꯔꯣ
ꯀꯔꯤ ꯍꯥꯏꯕ
ꯕꯣꯔꯥ ꯍꯧꯔꯣꯖꯥ ꯌꯥꯗ꯭ꯔꯣ
ꯀꯍꯅꯣ
ꯏꯔꯣꯟꯕ ꯆꯥꯏꯗꯅ ꯏꯔꯣꯟꯕ ꯆꯥꯕꯗ ꯑꯃꯨꯛꯀ ꯕꯣꯔꯥ ꯍꯧꯔꯒ ꯆꯥ ꯌꯥꯗ꯭ꯔꯣ ꯍꯥꯏꯩꯕ
ꯏꯔꯣꯝꯕ ꯆꯥꯕꯁꯦ ꯈꯪꯗꯦ ꯍꯥꯎꯋꯦ ꯑꯩꯗꯤ ꯏꯔꯣꯝꯕ ꯊꯥꯎ ꯌꯥꯎꯗꯕꯕ ꯊꯥꯎꯒꯨꯝꯕꯁꯦ ꯆꯥꯅꯤꯡꯗꯦꯕ ꯑꯥꯎ
ꯇꯥꯕ꯭ꯔꯣ ꯑꯗꯤ ꯏꯔꯣꯟꯕ ꯑꯃ ꯊꯣꯡꯅꯤꯅꯀꯣ ꯏꯔꯣꯟꯕ ꯑꯃ ꯊꯣꯡꯅꯤꯅꯀꯣ ꯑꯗꯨ ꯀꯥꯟꯗ ꯕꯕꯨꯔꯥ ꯑꯃ ꯍꯧꯔꯒ ꯆꯥꯎ ꯌꯥꯗ꯭ꯔꯕ ꯏꯔꯣꯟꯕꯗ ꯕꯔꯥꯒꯁꯨ ꯌꯥꯝ ꯄꯛꯅꯕꯅꯤꯅ
ꯑꯧ ꯏꯔꯣꯝꯕꯒ ꯕꯣꯔꯥꯒꯁꯨꯦ ꯌꯥꯝ ꯍꯥꯎꯕꯅꯦ ꯑꯗꯒꯤ ꯁꯪ ꯍꯅꯣꯅꯤ ꯏꯔꯣꯝꯕꯒ ꯀꯥꯡꯍꯧꯒ ꯆꯥꯕ ꯄꯛꯅꯩ ꯑꯗꯒꯤ ꯏꯔꯣꯝꯕꯒ ꯀꯩꯅꯣꯒꯨꯝꯕ ꯉꯥꯒꯨꯝꯕ ꯇꯥꯎꯔ ꯆꯥꯔꯁꯨ ꯍꯥꯎꯏ ꯎꯀꯥꯕꯤꯒꯨꯝꯕ
ꯍꯣꯏ ꯍꯣꯏ ꯍꯥꯎꯑꯣꯣꯏ ꯍꯥꯎꯣꯏ ꯌꯨꯗꯣ
ꯑꯁ ꯎꯀꯥꯕꯤꯒ ꯆꯥꯗꯕ ꯌꯥꯝ ꯀꯨꯏꯔꯦ ꯎꯀꯥꯕꯤꯒꯨꯝꯕ ꯇꯥꯎꯔꯒ ꯑꯩꯈꯣꯏꯒꯤ ꯑ ꯃꯩꯂ ꯃꯇꯩꯒꯤ ꯏ ꯍꯥ ꯂꯩꯥꯏꯗꯅ ꯃꯇꯩ ꯉ ꯑꯃꯨ ꯉꯥꯃꯨꯒꯨꯝꯕ ꯑꯗꯨꯝꯕ ꯇꯥꯎꯔꯒ ꯆꯥꯕꯗꯣ ꯌꯥꯝ ꯍꯥꯎꯕꯅꯦ ꯅꯣꯡꯒ ꯇꯥꯀꯥꯟꯗꯀꯣ ꯏꯟꯗꯒꯤ ꯐꯥꯔꯣ ꯏꯟꯅꯒ ꯆꯣꯜꯂꯒ ꯐꯥꯕꯗꯣ
ꯍꯣꯏꯗꯤ ꯑꯗꯨꯒꯨꯝꯕꯗꯣ ꯐꯥꯔꯒ ꯆꯥꯗꯕꯔꯥ ꯈꯪꯗꯦꯗ
ꯑꯧ ꯅꯣꯏꯗꯤ ꯈꯪꯉꯔꯣꯏꯦ ꯑꯗꯣ ꯏꯟꯒꯨꯝꯕꯗꯒ ꯁꯣꯜꯂꯒ ꯑꯗꯒꯤ ꯐꯥꯔꯛꯑꯒꯒ ꯆꯥꯕ ꯉꯥꯗꯣ ꯇꯨꯔꯦꯟꯗꯒꯤꯒ ꯁꯣꯟꯕꯒꯤ ꯉꯥꯗꯣ ꯌꯥꯝ ꯍꯥꯎꯕꯅꯦ ꯑꯩꯒꯤ ꯆꯥꯛꯁꯦ ꯐꯖꯖꯅ ꯀꯥꯝꯃꯤꯁꯦ ꯊꯠꯀꯦ ꯃꯨꯊꯠꯈ꯭ꯔꯦ ꯑꯁꯤ ꯀꯥꯝꯃ ꯀꯥꯝꯃꯁꯅꯨ ꯀꯥꯝꯒꯔꯗꯤ ꯄꯦꯁꯔ ꯀꯨꯀꯔꯗ ꯀꯥꯝꯃꯤꯅꯦ ꯅꯠꯇ꯭ꯔꯗꯤ ꯑꯁꯤꯁꯦ ꯆꯥꯛ
ꯎꯝ
ꯑꯦ ꯑꯩꯁꯦ ꯌꯥꯝ ꯊꯣꯡꯗꯕ ꯆꯥꯛꯇꯣ ꯑꯗꯨꯅ ꯍꯥꯎꯁꯨ ꯍꯥꯎꯋꯦ ꯑꯗꯒꯤ ꯊꯣꯠ ꯊꯣꯠꯁꯨ ꯂꯥꯎꯔꯦ ꯑꯗꯨꯒ ꯑꯩꯒꯤ ꯃꯆꯥ ꯑꯣꯏꯕ ꯄ꯭ꯔꯦꯁꯔ ꯀꯨꯀꯔ ꯗꫭ
ꯑꯩꯗꯤꯀꯣ ꯇꯥꯕ꯭ꯔꯥ
ꯎꯝ
ꯑꯩꯗꯤ ꯉꯁꯤ ꯆꯥꯛꯍꯥꯎ ꯊꯣꯡꯉ ꯆꯥꯗꯣꯏꯅꯦ
ꯆꯥꯛ ꯍꯥꯎ ꯆꯥꯗꯣꯏꯕ
ꯑꯧ ꯑꯗꯨ ꯊꯣꯡꯉ ꯆꯥꯗꯔꫭꯕꯅꯤ ꯉꯁꯤ
ꯑꯣ ꯆꯥꯛꯍꯥꯎꯁꯨ ꯑꯗꯨ ꯍꯥꯎꯕꯅꯦ ꯊꯣꯡꯉꯒ ꯑꯩꯈꯣꯏꯒꯤ ꯆꯥꯛꯍꯥꯎꯗꯣ ꯆꯥꯕ ꯍꯥꯏꯗꯤ ꯑ ꯀꯩꯅꯣ ꯑꯣꯏꯔꯁꯨꯅꯦ ꯎꯝ ꯆꯥꯛ ꯆꯥꯛ ꯀ ꯑꯗꯨꯝ ꯑꯗꯨꯒ
ꯑꯩꯗꯤꯗꯤ ꯌꯥꯟꯅꯗꯦꯗ ꯑꯝꯃ ꯌꯥꯟꯅꯗꯕꯤꯗꯅꯦꯕ ꯊꯣꯡꯉꯨꯔꯨꯏꯁꯦ ꯍꯥꯏꯗꯤ ꯑꯩꯗꯣ ꯇꯜꯂꯕ ꯑꯗꯨꯝ ꯑꯗꯨꯝ ꯌꯦꯟꯅꯗꯕꯤ ꯊꯣꯡ ꯊꫭꯡꯉꯒ ꯆꯥꯔꯒꯦ ꯍꯥꯏꯅꯀꯣ ꯉꯁꯤꯗꯤ ꯊꯣꯡꯈ꯭ꯔꯕꯅꯦ ꯆꯥ ꯍꯥꯗꫭꯔꯕꯅꯦ
ꯆꯥꯛꯍꯥꯎ ꯆꯥꯛꯍꯥꯎꯁꯦ ꯄꯨꯜꯂꯞ ꯑꯣꯏꯅ ꯊꯣꯡꯉꯒ ꯆꯥꯕꯗꯤ ꯀꯩꯅꯣ ꯇꯧꯗꯦꯕ ꯆꯥꯛ ꯏꯟꯁꯥꯡꯒꯨꯝꯕ ꯒꯨꯝꯕ ꯆꯥꯕꯗꯤ ꯑꯩꯈꯣꯏꯒꯤ ꯊꯨꯝꯕꯒꯤꯀꯣ ꯀꯩꯅꯣ ꯑꯣꯏꯗꯦꯕ ꯎꯝ ꯍꯥꯎꯇꯦꯕ ꯍꯥꯏꯗꯤ ꯃꯣꯔꯣꯛ ꯁꯥꯕꯒꯨꯝꯕꯒ ꯆꯥꯕꯗ ꯍꯥꯎꯇꯕꯅꯦꯕ ꯑꯗꯨꯅ ꯆ ꯆꯥꯛꯍꯥꯎ ꯁꯦ ꯈꯔ ꯑꯃ ꯑꯗꯨꯒ ꯆꯥꯛ ꯑꯩꯈꯣꯏꯒꯤ ꯑꯗꯨꯝ ꯃꯌꯥꯝꯅ ꯆꯥꯅꯕ ꯆꯥꯛ ꯑꯉꯧꯕꯗꯣ ꯑꯗꯨ ꯑꯗꯨꯒ ꯌꯥꯟꯖꯟꯅꯔꯦꯗꯅ ꯆꯥꯛꯍꯥꯎꯁꯤꯅ ꯌꯥꯝ ꯌꯥꯝꯗꯕꯤꯗ ꯆꯥꯛꯁꯤꯅ ꯌꯥꯝꯍꯜꯂꯒ ꯑꯗꯨꯒ ꯊꯣꯡꯕ ꯑꯗꯨ ꯑꯗꯨ ꯑꯣꯏꯔꯒꯗꯤ ꯌꯥꯝ ꯊꯤꯅ ꯍꯥꯎꯕꯅꯦ ꯑꯗꯨꯗꯤ ꯑꯗꯨꯝ ꯆꯥꯕ ꯍꯥꯎꯕꯅꯤ ꯌꯥꯜꯂꯒ ꯊꯣꯡꯕꯗꯣ
ꯁꯤꯅꯀꯣ ꯆꯥꯛ ꯑꯇꯣꯞꯄꯒ ꯃꯤꯛꯁ ꯀꯔꯤꯔꯣ ꯌꯥꯟꯗꯕꯤ ꯑꯗꯨꯝ ꯆꯥꯔꯦ ꯔꯒꯦ ꯍꯥꯏꯅ ꯑꯩꯅ ꯊꯣꯡꯕ
ꯎꯝ
ꯑꯍꯨ ꯑꯍꯨ ꯑꯝ ꯎꯝ
ꯕ ꯃꯥꯜꯂꯦ ꯂꯣꯛꯀꯨꯝꯕ ꯊꯨꯡꯕ ꯃꯥꯜꯂꯦꯀꯣ
ꯁꯥꯕ ꯈꯨꯠꯁꯥꯁꯤꯗꯤ ꯌꯦꯡꯉꯨꯗꯅ
ꯍꯨꯏꯌꯦꯟ ꯎꯝ ꯁꯥꯔꯦ ꯑꯗꯨꯒ ꯀꯩꯅꯣ ꯑꫭ ꯌꯥꯝ ꯁꯥꯏꯑꯦ ꯁꯥꯏꯌꯦ ꯑꯗꯒꯤ ꯂꯣꯛꯀꯨꯝꯕ ꯌꯥꯝ ꯊꯨꯡꯅꯩꯌꯦ ꯑꯗꯒꯤ ꯀꯩꯅꯣꯁꯨ ꯇꯧꯗꯦ ꯅꯣꯡꯁꯨ ꯇꯥꯗꯦ
ꯑꯁꯤꯗꯗꯤꯀꯣ ꯑꯩ ꯂꯥꯏꯛꯐꯝꯅꯅꯤꯒꯝ ꯀꯃꯥꯏꯅ ꯇꯧꯋꯦ ꯈꯪꯕ꯭ꯔꯥ ꯅꯨꯡꯁꯥꯁꯦ ꯌꯥꯝ ꯌꯥꯝ ꯁꯥꯔꯅꯤ ꯑꯗꯨꯒ ꯅꯣꯡꯁꯤꯃꯨꯛꯀ ꯆꯨꯔꯅꯤ ꯑꯗꯨ ꯑꯗꯨꯒ ꯎꯐꯨꯟꯁꯦ ꯃꯔꯣꯜꯃ ꯊꯥꯡꯂꯅꯤ ꯑꯗꯨꯗꯗꯤ ꯑꯗꯨꯝ ꯅꯥꯕ ꯇꯥꯔꯕꯅꯦ ꯎꯄꯥꯏ ꯂꯩ ꯇꯦ ꯅꯣꯡ ꯆꯨꯔꯤꯗꯨꯁꯨ ꯀꯣ ꯌꯥꯝꯅ ꯃꯣꯠꯅ ꯆꯨꯔꯛꯀꯅꯦꯕ ꯅꯣꯡꯗꯣ ꯑꯗꯨꯒꯤꯗꯨꯝ ꯍꯛꯆꯥꯡꯁꯦ ꯌꯥꯗ꯭ꯔꯦ ꯑꯗꯨꯝ ꯅꯥꯔꯦꯕ
ꯑꯗꯨꯅꯦ ꯀꯃꯥꯏꯅ ꯇꯧꯕꯅꯣ ꯈꯪ ꯅꯥꯗꯦ ꯑꯩꯕꯨꯗꯤ ꯑꯩ ꯍꯧꯖꯤꯛꯀꯥꯟꯗꯤ ꯅꯥꯗꯦ ꯅꯍꯥꯟꯋꯥꯏ ꯈꯔ ꯊꯥ ꯑꯃ ꯑꯅꯤꯒꯤ ꯃꯃꯥꯡꯗꯗꯤ ꯅꯥꯔꯦ ꯑꯗꯨꯒ ꯍꯧꯖꯤꯛꯇꯤ ꯅꯥꯗꯦ ꯍꯧꯖꯤꯛꯇꯤ ꯑꯩ ꯅꯥꯕ ꯌꯥꯗꯦ ꯅꯥꯗꯅꯕꯁꯨ ꯍꯣꯠꯅꯔꯦ ꯆꯥꯕ ꯊꯛꯄ ꯑꯗꯒꯤ ꯀꯩꯅꯣ ꯇꯧꯗꯔꯒ ꯑ ꯍꯧꯖꯤꯛꯇꯤ ꯑꯩ ꯍꯛꯆꯥꯡ ꯁꯥꯖꯦꯜꯁꯨ ꯈꯔ ꯇꯧꯕꯒꯤ ꯁꯥꯥꯁꯦ ꯑꯩꯈꯣꯏꯒꯤ ꯑꯗꯨꯝ ꯅꯨꯡꯉꯥꯏꯔꯦ ꯇꯨꯝꯕꯁꯨ ꯅꯨꯡꯉꯥꯏꯔꯦ ꯑꯗꯒꯤ ꯀꯩꯅꯣ ꯌꯥꯍꯧꯕꯁꯨ ꯅꯨꯡꯉꯥꯏꯔꯦ ꯑꯗꯒꯤ ꯑꯗꯨꯝ ꯇꯨꯝꯃꯦ ꯐꯖꯅ ꯈ꯭ꯋꯥꯡꯒꯨꯝꯕ ꯌꯥꯝ ꯅꯥꯔꯝꯕꯁꯨ ꯈꯤꯇꯪꯗꯤ ꯐꯔꯦꯛ ꯁꯥꯖꯦꯜ ꯇꯧꯕꯗꯒꯤ
ꯑꯗꯨꯝ ꯀꯔꯤ ꯍꯥꯏꯅꯤ ꯃꯤꯁꯦ ꯃꯁꯛ ꯐꯖꯒꯦ ꯑꯣꯔ ꯍꯛꯆꯥꯡ ꯐꯒꯦ ꯍꯥꯏꯕꯁꯦ ꯑꯩꯈꯣꯏ ꯐꯖꯅ ꯇꯨꯝꯕ ꯆꯥꯕꯗ ꯂꯩꯔꯝꯃꯦ
ꯎꯝ ꯇꯨꯝꯕ ꯆꯥꯕꯗ ꯍꯣꯏ ꯂꯩꯔꯦ ꯑꯗꯨꯅꯦ
ꯋꯥꯈꯜ ꯋꯥꯈꯜꯁꯨ ꯈꯔ ꯂꯩꯀꯣ ꯃꯥꯏꯁꯦ ꯈꯤꯇꯪ ꯅꯧꯍꯟꯁꯤ ꯑꯣꯔ ꯐꯖꯍꯟꯁ ꯍꯥꯏꯅ ꯋꯥꯈꯜ ꯐꯖꯕ ꯈꯟꯕ ꯀꯣ ꯑꯗꯨꯝꯥꯏꯅ ꯈꯜꯂꯁꯨ ꯍꯟꯗꯛꯁꯦ ꯑꯩꯗꯤꯈꯤ ꯋꯥꯈꯜ ꯅꯨꯡꯉꯥꯏꯗ ꯕ ꯍꯥꯏꯒꯗ꯭ꯔꯥ ꯑꯗꯨ ꯇꯧꯕꯒꯤ ꯈꯤꯇꯪꯁꯦ ꯍꯞꯇꯥ ꯑꯃ ꯑꯗꯨꯋꯥꯏꯁꯦ ꯁꯛꯁꯦ ꯌꯥꯝ ꯊꯤꯔꯝꯃꯦꯕꯀꯣ ꯍꯥꯏꯗꯤ ꯏꯁꯥꯗꯣ ꯐꯖꯅꯁꯨ ꯃꯦꯟꯇ ꯔꯕꯅꯤꯅ
ꯎꯝ ꯑꯗꯨꯅꯦ ꯍꯧꯖꯤꯛꯀꯥꯟꯁꯦ ꯀꯩꯅꯣ ꯌꯥꯝꯅ ꯇꯧꯋꯦ ꯋꯥꯈꯜꯒ ꯀꯩꯅꯣꯒꯁꯨ ꯂꯣꯏꯅ ꯂꯩꯔꯦ ꯋꯥꯈꯜꯁꯤꯗ ꯂꯣꯏꯅ ꯂꯩꯔꯦ ꯇꯧꯒꯦꯕꯨ ꯈꯜꯂꯗꯤ ꯑꯗꯨꯒ ꯆꯥꯕ ꯊꯛꯄꯗ ꯑ ꯂꯩꯔꯦ ꯑꯗꯨꯅ ꯆꯥꯕ ꯊꯛꯄꯁꯨ ꯐꯖꯅ ꯁꯦꯝꯕ ꯇꯨꯝꯕ ꯆꯥꯕ ꯃꯇꯝ ꯅꯥꯏꯔꯕ ꯑꯗꯨ ꯑꯣꯏ ꯇꯥꯔꯒꯗꯤ ꯀꯩꯅꯣ ꯇꯧꯔꯅꯤ ꯑꯗꯨꯝ ꯑꯗꯨꯝ ꯍꯛꯆꯥꯡ ꯐꯔꯅꯤ ꯑꯥꯎ
ꯇꯥꯕ꯭ꯔꯣ ꯅꯪ ꯂꯩꯐꯝꯗ ꯉꯖꯤ ꯀ ꯍꯣꯝꯁꯦ ꯀꯌꯥ ꯄꯤꯔꯤꯒꯦ ꯍꯧꯖꯤꯛ
ꯑꯩꯒꯤ ꯂꯩꯐꯝꯁꯦ ꯀꯩꯗꯧꯋꯦꯕ ꯌꯨꯝꯁꯦ ꯀꯩꯗ ꯀꯌꯥ
ꯅꯪ ꯂꯩꯐꯝꯗ ꯅꯪ ꯂꯩꯐꯝꯗ ꯑꯗꯨꯋꯥꯏꯗ ꯅꯠꯇꯦ ꯅꯪ ꯂꯩꯐꯝ ꯑꯗꯨꯋꯥꯏꯗ ꯀꯦꯍꯣꯝꯗꯣ ꯈꯪꯕ꯭ꯔꯥ
ꯑꯥ
ꯀꯩꯍꯣꯝꯗꯣ ꯀꯌꯥ ꯄꯤꯔꯤꯒꯦꯕ ꯅꯣꯏ
ꯄꯣꯁꯥꯏ ꯑꯗꯨꯝ ꯍꯣꯡꯉꯦ
ꯑ ꯑꯩꯈꯣꯏꯁꯨ ꯋꯥꯏꯗꯤꯀꯣ ꯀꯦꯍꯣ ꯑꯃꯈꯛꯇ ꯂꯨꯄꯥ ꯌꯥꯡꯈꯩꯒ ꯍꯥꯏꯌꯦ
ꯍꯣꯏ ꯑꯗꯨꯗꯗꯤ ꯄꯣꯠ ꯆꯩꯗꯤ ꯈꯤꯇꯪꯗꯤ ꯑꯗꯨꯝ ꯍꯣꯡꯉꯦ ꯏꯟꯁꯥꯡ ꯅꯥꯄꯤꯁꯨ ꯑꯗꯨꯝ ꯍꯣꯡꯕꯗꯤ ꯍꯣꯡꯉꯦ ꯑꯗꯨꯝ ꯌꯥꯝ ꯀꯟꯅ ꯇꯥꯡꯕ ꯑꯣꯏꯗꯦ ꯑꯗꯨꯒ ꯑꯗꯨꯝ ꯑꯗꯨꯝ ꯌꯥꯝ ꯍꯣꯡꯕ ꯑꯗꯨꯝ ꯍꯣꯡꯉꯤꯗ ꯑꯗꯨ ꯍꯣꯡꯉꯒ ꯑꯗꯨꯝ ꯑꯗꯨꯝ ꯐꯪꯉꯦ ꯑꯗꯨꯒ ꯑꯍꯥꯎꯕ ꯑꯩꯈꯣꯏꯒꯤ ꯃꯅꯥ ꯃꯁꯤꯡꯗꯤ ꯐꯪꯗꯦ ꯑꯗꯨꯃꯥꯏꯅ ꯂꯩꯌꯦ ꯑꯣ ꯑꯇꯣꯞꯄꯗꯤ ꯑꯗꯨꯝ ꯍꯣꯡꯉꯦ ꯈꯥꯃꯦꯟ ꯑꯁꯤꯟꯕꯤ ꯑꯗꯒꯤ ꯍꯧꯖꯤꯛ ꯈꯣꯡꯗ꯭ꯔꯨꯝ ꯃꯥꯏꯔꯦꯟ ꯁꯦꯕꯣꯠ ꯁꯤꯒꯨꯝꯕ ꯑꯃ ꯐꯪꯉꯦ ꯑꯗꯨ ꯊꯝꯃꯒꯦ
ꯑ ꯊꯝꯃꯔꯥꯒꯦ ꯍꯥꯏꯁꯁꯨ ꯑꯗꯨ ꯍꯣꯔꯔꯦꯟ ꯇꯧꯔꯥꯔꯒꯦ
ꯑꯥꯎ ꯑꯥꯎ ꯍꯣꯏ ꯍꯣꯏ